ꯊꯥꯔꯕꯣ
ꯇꯥꯏ ꯇꯥꯏ ꯚꯥꯏ ꯚꯥꯏ ꯅꯪ ꯈꯣꯟꯖꯦꯜ ꯈꯛꯇꯪ ꯍꯧꯍꯟꯕ ꯌꯥꯕ꯭ꯔꯣ
ꯑꯥ ꯍꯦꯠꯐꯣꯟ ꯏꯌꯥꯔꯕꯠ ꯍꯥꯞꯄꯅꯤ ꯇꯥꯔꯕ ꯌꯥꯔꯕ ꯍꯧꯖꯤꯛ
ꯎꯝ ꯎꯝ ꯍꯥꯄꯉ
ꯍꯜꯂꯣ
ꯎꯝ ꯑꯩꯗꯤ ꯍꯧꯅ ꯇꯥꯕ꯭ꯔꯣ
ꯇꯥꯏ ꯍꯧꯅ ꯇꯥꯏ
ꯑꯣ ꯅꯪꯒꯤꯗꯨꯗꯤ ꯈꯣꯟꯖꯦꯜ ꯌꯥꯝ ꯇꯞꯅ ꯇꯥꯕꯩ ꯇꯥꯏꯞ ꯇꯧꯕ ꯑꯩꯉꯣꯟꯗꯀꯣ
ꯉꯥꯏꯈꯣꯀꯣ ꯑꯩ ꯍꯦꯛꯐꯣꯟ ꯁꯦ ꯑꯃꯇ ꯂꯧꯊꯣꯛ
ꯇꯥꯔꯕꯣ
ꯇꯥꯔꯕꯣ ꯇꯥꯗ꯭ꯔꯤꯕꯣ
ꯇꯥꯏ
ꯍꯜꯂꯣ
ꯑꯥ ꯇꯥꯏ ꯇꯥꯥꯏ ꯇꯥꯕꯔꯣ ꯕꯥꯏ ꯇꯥꯔꯦ ꯇꯥꯔꯦ
ꯑꯣꯈꯦ
ꯀꯩꯗꯧꯔꯝꯃꯤꯅꯣ ꯅꯪꯕꯣ
ꯑꯩꯁꯦ ꯑꯥ ꯖꯤꯝ ꯍꯜꯂꯛꯄꯒꯤ ꯆꯥꯛ ꯆꯒꯦꯅ ꯌꯦꯟ ꯈꯔ ꯑꯦꯔ ꯐꯥꯏ ꯇꯧꯔꯝꯕꯅꯤ
ꯑꯣ ꯀꯔꯤ ꯃꯊꯦꯜ ꯇꯧꯔꯕ ꯉꯁꯤꯗꯤ
ꯌꯦꯟ ꯌꯦꯟ ꯌꯦꯟ ꯑꯦꯔꯐ꯭ꯔꯥꯏ ꯇꯧꯔ ꯆꯥꯗꯣꯏꯅꯤ
ꯀꯅꯥ ꯊꯣꯡꯉꯤꯅꯣ
ꯑꯩꯅ ꯑꯩꯅ ꯈꯣꯢꯗꯤ ꯃꯤ ꯂꯩꯇꯦꯌꯦ ꯇꯧꯖꯗꯣꯏꯅꯤ
ꯍꯜꯂꯣ
ꯇꯔꯔꯕ꯭ꯔꯣ ꯇꯥꯗꯔꯣ
ꯑꯣ ꯅꯪꯅꯉꯥꯡꯕꯥꯗ ꯐꯣꯟꯗ ꯈꯔꯥ ꯅꯛꯁꯜꯂꯒ ꯉꯥꯡꯈ꯭ꯔꯣ ꯑꯩꯉꯣꯟꯗ ꯌꯥꯝꯅ ꯂꯥꯞꯄ ꯇꯥꯕꯩ ꯇꯥꯏꯞ ꯇꯧꯕ ꯍꯥꯏꯇꯥꯔꯦ ꯃꯈꯣꯟ ꯁꯦꯡꯗꯕꯤꯗ ꯑꯥ ꯑꯃ ꯑꯥ ꯑꯗꯨ ꯌꯥꯏꯌꯥꯏ ꯑꯗꯨ ꯌꯥꯔꯦ
ꯑꯣꯀꯦ
ꯑꯥ ꯀꯔꯤꯅ ꯑꯦꯟꯖꯥꯡ ꯁꯥꯔꯦꯕ
ꯆꯥꯗ꯭ꯔꯤꯌꯦ ꯑꯦꯌꯥꯔꯐ꯭ꯔꯥꯏ ꯇꯧꯔꯤꯌꯦ ꯌꯦꯟ
ꯑꯣ ꯑꯣ ꯇꯨꯝꯃꯤ ꯅꯪꯗꯤ
ꯑꯥ ꯍꯧꯖꯤꯛ ꯂꯣꯏꯁꯤꯜꯂꯛꯑꯦ ꯉꯥꯏꯍꯥꯛ ꯂꯩꯔꯒꯗꯤ ꯆꯥꯔꯅꯤ
ꯑꯣ ꯅꯪ ꯅꯣꯡꯃꯒꯤ ꯕꯥꯥꯏ ꯅꯪꯒꯤ ꯗꯥꯏꯠ ꯄ꯭ꯂꯥꯟꯁꯦ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯣ
ꯇꯥꯏꯠ ꯄ꯭ꯂꯥꯟꯁꯤ ꯔꯣ꯫ ꯑꯥ ꯌꯦꯟꯁꯦ ꯆꯥꯎꯔꯥꯛꯄ ꯀꯤꯂꯣ ꯃꯈꯥꯏꯃꯨꯛ ꯆꯥꯔꯅꯤ
ꯎꯝ
ꯑꯗꯨꯒ ꯆꯥꯛꯁꯦ ꯆꯥꯎꯔꯥꯛꯄ ꯑꯗꯨꯝ ꯁꯚꯦꯟ ꯐꯤꯐꯇꯤ ꯒ꯭ꯔꯥꯃꯨꯛ ꯆꯥꯔꯅꯤ ꯍꯥꯏꯗꯤ ꯑꯩ ꯍꯧꯖꯤꯛ ꯈꯤꯇꯪ ꯑꯣꯞꯁꯟꯒꯤ ꯕꯜꯛꯀꯤ ꯇꯥꯏꯞꯇ ꯇꯧꯗꯣꯏꯅꯦꯕꯀꯣ ꯀꯤꯟꯕꯛ ꯍꯥꯏꯇꯥꯔꯦ ꯑꯩ ꯀꯟꯇꯦꯁ ꯂꯣꯏꯈ꯭ꯔꯝꯅꯤꯅ
ꯎꯝ
ꯑꯥ ꯑꯗꯨꯒ ꯄꯤꯅꯠ ꯕꯠꯇꯔꯒꯨꯝꯕ ꯕ꯭ꯔꯦꯗꯀ ꯃꯔꯛ ꯑꯥ ꯃꯔꯛꯇ ꯆꯥꯔꯅꯤ ꯑꯣꯠꯆ ꯆꯥꯔꯅꯤ ꯑꯗꯨꯃꯥꯏꯅ ꯈꯔ ꯇꯧꯔꯤ
ꯑꯣ ꯀꯩ ꯑꯣꯠꯁ ꯀꯦ ꯍꯥꯏꯔꯒ ꯀꯩꯅꯣꯒꯤ ꯑꯥ ꯀꯔꯤꯕ ꯗꯣꯛꯇꯔ ꯀꯩꯅꯣꯝ ꯍꯥꯏꯕ ꯗꯣꯛꯇꯔ ꯆꯣꯏꯁ ꯍꯥꯏꯕ꯭ꯔꯥ
ꯗꯣꯛꯇꯔ ꯆ‌ꯣꯏꯁꯇꯣ
ꯑ ꯑꯗꯨ ꯐꯪ
ꯑꯁ ꯋꯥꯊꯤꯒꯤ ꯕ꯭ꯔꯦꯟꯅꯤꯀꯣ ꯑꯗꯨꯗꯣ
ꯑꯣ ꯃꯣꯏ ꯑꯗꯨꯝ ꯗꯣꯛꯇꯔ ꯆ‌ꯣꯏꯁ ꯑ‌ꯣꯏꯟ ꯌꯥꯝ
ꯑꯁ ꯗꯣꯛꯇꯔ ꯆꯣꯏꯁ ꯌꯥꯗꯕꯅ‌ꯦ ꯀ꯭ꯋꯥꯂꯤꯇꯤ ꯃꯦꯟꯇꯦꯟ ꯇꯧꯗꯕ ꯕ꯭ꯔꯥꯟ ꯌꯥꯝ ꯊꯤ ꯀꯟꯇ꯭ꯔꯣꯕꯔꯁꯤ ꯊꯣꯛꯈꯤꯕ ꯕ꯭ꯔꯥꯟꯅꯦꯕ
ꯑꯣ ꯃꯣꯏꯅ ꯑꯗꯨꯝ ꯑꯩꯅ ꯍꯥꯞꯕ ꯊꯥꯒꯠꯂꯛꯄꯗ ꯄ꯭ꯔꯣꯇꯤꯟ ꯇꯨ ꯀꯦꯖꯤꯗꯣ ꯀꯩꯅꯣ ꯇ꯭ꯋꯦꯟꯇꯤ ꯁꯦꯚꯦꯟ ꯒ꯭ꯔꯥꯝꯅꯤ ꯀꯥꯏꯅ ꯍꯥꯏꯕ ꯊꯒꯂꯛ ꯑꯗꯨꯒ ꯃꯣꯏ ꯂꯦꯞꯇ ꯇꯦꯁ ꯇꯧꯕꯗ ꯊꯥꯔꯇꯤ ꯋꯥꯟ ꯐꯪꯉꯦ ꯀꯥꯏ ꯋꯥꯏꯅ ꯊꯥꯛꯂꯛꯄ ꯍꯥꯏꯇꯥꯥꯔꯦꯅꯦ
ꯋꯥꯊꯤꯅ‌ꯦ ꯑꯦꯃꯤꯅꯣꯁ꯭ꯄꯥꯏꯛ ꯑꯅ ꯇꯧꯅꯩꯖ‌ꯦ ꯑꯦꯃꯤꯅꯣꯁ꯭ꯄꯥꯏꯛ ꯍꯥꯏꯖ‌ꯦ ꯀꯩꯅꯣ ꯍꯥꯏ ꯃꯇꯝꯗ ꯁꯥꯏꯒꯤ ꯅꯥꯏꯇꯤꯛ ꯑꯣꯛꯁꯥꯏꯠꯇꯣ ꯑꯗꯨꯒꯤꯗ ꯑꯦꯛꯖꯥꯝꯄꯜ ꯅꯥꯏꯇꯤꯛ ꯑꯣꯛꯁꯥꯏꯠꯇ ꯈꯪꯗꯣꯏꯅꯦꯕ ꯑꯦꯛꯖꯥꯝꯄꯜ ꯆ ꯇꯣꯏꯟꯇꯤ ꯁꯕꯦꯟ ꯒ꯭ꯔꯥꯝ ꯊꯔꯇꯤꯒ꯭ꯔꯥꯝ ꯌꯥꯎꯋ‌ꯦꯁꯦ ꯉꯁꯥꯏꯒꯤ ꯄ꯭ꯔꯣꯇꯤꯟꯗꯣ ꯅꯥꯏꯇꯤꯛ ꯑꯣꯛꯁꯥꯏꯠꯅ ꯑꯥ ꯃꯍꯨꯠ ꯁꯤꯜꯂꯛꯇꯣꯏꯅꯦꯕꯀꯣ ꯑꯗꯨꯃꯥꯏꯅ ꯈꯪꯗꯣꯏꯅꯦ ꯍꯥꯏꯇꯥꯔꯦ ꯑꯗꯨꯅ ꯉꯁꯥꯏꯒꯤ ꯂꯅꯥꯏꯇꯤꯛ ꯏꯁꯄꯥꯏꯛ ꯏꯁꯄꯥꯏꯛ ꯇꯧꯋꯦꯕ ꯈ꯭ꯋꯥꯏꯗꯒꯤ ꯍꯣꯡꯕ ꯑꯦꯃꯤꯅꯣ ꯑꯁꯤꯗ ꯑꯃꯨꯛ ꯈꯜꯂꯅꯤꯗꯅ ꯆꯥꯎꯔꯥꯛꯄ ꯑꯥꯔꯖꯤꯅꯤꯟꯒꯨꯝꯕ
ꯎꯝ
ꯌꯥꯝ ꯍꯣꯡꯉꯦꯕ ꯃꯣꯏꯁꯦ ꯑꯥ ꯑꯗꯨ ꯈꯔ ꯍꯦꯟꯅ ꯍꯥꯞꯆꯟꯕ ꯍꯥꯏꯗꯤ ꯉꯁꯥꯏꯒꯤ ꯊꯥꯔ ꯇꯤ ꯒ꯭ꯔꯥꯝꯗ‌ꯣ ꯊꯣꯛꯂꯛꯅꯕ ꯑꯗꯨꯃꯥꯏꯅ ꯌꯥꯝꯅ ꯇꯧꯕꯅꯦ ꯀꯩꯅꯣꯁꯦ ꯗꯣꯛꯇꯔ ꯆꯣꯏꯁꯀꯨꯝꯕ ꯕꯤꯛ ꯃꯁꯜ ꯍꯥꯏꯅ ꯑꯃꯁꯨ ꯂꯩ
ꯑ‌ꯧ ꯕꯤꯛ ꯃꯁꯜꯁꯨ ꯚꯥꯏ ꯕꯤꯛ ꯃꯁꯜꯗꯤ ꯄ꯭ꯔꯣꯇꯤꯟꯒ ꯑꯝ ꯄꯨꯊꯣꯛꯅꯩꯅꯦ
ꯄꯨꯊꯣꯛꯄꯅꯦ ꯑꯗꯣ ꯑꯥ ꯃꯣꯏꯁꯦ ꯆꯥꯕ ꯌꯥꯗꯕ ꯕ꯭ꯔꯥꯟꯅ‌ꯦ ꯆꯥꯕ ꯄ꯭ꯔꯣꯇꯤꯟꯒꯨꯝꯕꯁꯦ ꯆꯥꯕ ꯀꯥꯟꯗ ꯌꯥꯝꯅ ꯀꯟꯁꯤꯌꯁ ꯑꯣꯏꯅ ꯆꯥꯒꯗꯕꯅꯤ ꯍꯧꯖꯤꯛꯀꯥꯟꯗꯤ ꯀꯩꯅꯣꯒꯤ ꯄ꯭ꯔꯣꯇꯤꯟꯒꯤ ꯃꯥꯔꯀꯦꯠꯁꯦ ꯕꯤꯂꯤꯌꯟ ꯗꯣꯂꯔ ꯐꯅꯌꯥꯝ ꯌꯥꯝꯃꯕꯅꯦꯕ
ꯎꯝ
ꯑꯗꯨ ꯃꯣꯏ ꯕꯤꯖꯤꯅꯦꯁꯀꯤꯅ‌ꯦꯕ ꯃ‌ꯦꯟꯂꯤ ꯆꯥꯕ ꯃꯇꯝꯗ ꯕ꯭ꯔꯥꯟꯒꯨꯝꯕ ꯐꯖꯅ ꯈꯪꯉꯒꯀꯣ ꯍꯥꯏꯗꯤ ꯑꯩꯈꯣꯏꯅ ꯁꯤ ꯌꯣꯔ ꯑꯣꯏꯕ ꯃꯐꯝꯗꯒꯤ ꯂꯩꯔꯒ ꯆꯥꯕꯁꯦ ꯁꯤꯅ ꯌꯥꯝ ꯊꯤꯅ ꯁꯦꯐ ꯑꯣꯏ ꯅꯠꯇ꯭ꯔꯒꯗꯤ ꯑꯥ ꯗꯨꯄ꯭ꯂꯤꯀꯦꯠ ꯌꯣꯟꯁꯤꯜꯂꯛꯄꯩ ꯆꯥꯟꯁ ꯌꯥꯝ ꯋꯥꯡꯉꯦꯕ
ꯎꯝ ꯑꯗꯨꯝ ꯑꯣꯠꯁ ꯀꯨꯝꯕ ꯆꯥꯕꯁꯨ ꯑꯗꯨꯝ ꯅꯨꯡꯉꯥꯏꯗ ꯀꯩꯅꯣꯗ ꯄꯨꯛꯁꯤꯁꯨ ꯈꯥꯡꯉꯦ ꯁꯥꯁꯨ ꯁꯥꯟꯅꯕꯁꯨ ꯅꯨꯡꯉꯥꯏ ꯑꯩꯈꯣꯏꯅ ꯁꯥꯟꯅꯉꯩꯗ ꯑꯣꯠꯁꯀꯨꯝꯕ ꯆꯥ ꯆꯠꯈꯤꯕꯗꯣ
ꯅꯨꯡꯉꯥꯏꯕꯅꯤ ꯑ‌ꯣꯠꯁ
ꯑꯗꯨꯝ ꯁꯥꯟꯅꯕ ꯅꯨꯡꯉꯥꯏꯕ ꯑ‌ꯦꯅꯔꯖꯤ ꯑꯗꯨꯝ ꯂꯩ ꯑꯣꯠꯁꯤ ꯀꯔꯝ ꯀꯔꯝꯕꯅ ꯈꯔ ꯐꯩ
ꯑꯗꯨꯝ ꯅꯣꯔꯃꯦꯜꯂꯤ ꯏꯟꯁꯇ‌ꯦꯟ ꯑꯣꯠ ꯀ꯭ꯋꯦꯀꯔꯁꯀꯨꯝꯕ ꯑꯗꯨꯝ ꯌꯣꯜꯂꯤ ꯃꯌꯥꯝꯁ‌ꯦ ꯕꯒ꯭ꯔꯤꯒꯨꯝꯕ
ꯎꯝ
ꯑꯗꯨ ꯃꯣꯏꯁ‌ꯦ ꯆꯥꯕ ꯌꯥꯏ
ꯑꯗꯨꯝ ꯃꯣꯏꯗ ꯀꯩꯅꯣ ꯀꯦꯖꯤ ꯑꯣꯏꯅ ꯆꯠꯄ꯭ꯔꯥ ꯀꯃꯥꯏ ꯇꯧꯋꯦ
ꯑ ꯀꯦꯖꯤ ꯑꯣꯏꯅ ꯆꯠꯄꯅ‌ꯦ
ꯋꯥꯟ ꯀꯦꯖꯤꯗ ꯀꯌꯥꯃꯨꯛ ꯂꯩꯅꯤ
ꯀꯦꯖꯤꯗ ꯈꯔ ꯍꯣꯡꯕꯗ ꯂꯨꯄꯥ ꯅꯍꯥꯟ ꯑꯃ ꯀꯩꯅꯣ ꯁꯟꯐꯤꯁꯀꯤꯔꯥ ꯁꯟꯗ꯭ꯔꯣꯞꯀꯤꯔ ꯑꯃ ꯌꯣꯜꯍꯧꯕꯅꯤ ꯆꯥꯝꯃ ꯌꯥꯡꯈꯩꯈꯛ ꯄꯤꯕ ꯑꯃ
ꯑꯗꯨ ꯑꯗꯨꯒꯨꯝꯕꯥ ꯆꯥꯔꯁ
ꯃꯥ ꯃꯍꯥꯎꯁ ꯀꯃꯥꯏꯅ ꯇꯧꯒꯦ ꯑꯗꯨꯕꯣ
ꯑꯗꯨꯝ ꯃꯍꯥꯎ ꯌꯥ ꯃꯥꯟꯅꯕꯅꯤ ꯈꯤꯠ ꯈꯦꯠꯅꯗꯝꯅꯦꯇꯩ
ꯑꯩꯅ ꯃꯥ ꯃꯤ ꯃꯤꯡꯗꯨ
ꯑꯣ ꯗꯤꯁꯥꯅꯣ ꯑꯣ ꯑꯗꯨꯝ ꯌꯥꯕꯅꯦ ꯕꯥꯏ ꯋꯥꯟ ꯕꯥꯏ ꯋꯥꯟ ꯒꯦꯠ ꯋꯥꯟ ꯑꯗꯨꯃꯥꯏꯅꯒ ꯑꯣꯏꯒꯨꯝ ꯇꯧꯕꯅꯤ ꯗꯤ ꯁꯥꯟ
ꯎꯝ
ꯌꯥꯏꯌꯦ ꯆꯥꯕ ꯌꯥꯏꯌꯦ ꯑꯣꯠꯁꯀꯤꯗꯤ ꯌꯥꯝ ꯀꯥ ꯍꯦꯟꯅ ꯄ꯭ꯔꯣꯕ꯭ꯂꯦꯝ ꯂꯩꯇꯕꯅꯦ ꯑꯣꯠꯁꯀꯨꯝ
ꯑꯗꯨꯏ ꯑꯗꯨꯨꯝ ꯀꯩꯅꯣꯒꯨꯝꯕ ꯍꯥꯆꯜꯗꯤ ꯍꯥꯎ ꯍꯣꯏ ꯏꯁꯥꯅ ꯑꯗꯨꯝ ꯁꯪꯒꯣꯅꯤ ꯈ ꯊꯥꯆꯤꯜꯂꯒꯅꯦ ꯑꯩ ꯑꯗꯨꯃꯥꯏꯅ ꯆꯥꯏꯕ ꯁꯪꯒꯣꯝ ꯍꯥꯞꯄꯒ
ꯆꯤꯅꯤ ꯅꯪ ꯑꯥ ꯆꯤꯅꯤꯒ ꯍꯥꯄ꯭ꯔꯣ
ꯆꯤꯅꯤ ꯍꯥꯞꯄꯤꯅ ꯈꯤꯇꯪꯈꯛ ꯍꯥꯞꯄꯅꯤꯗ ꯖꯁ ꯑꯗꯨꯝ ꯃꯍꯥꯎ ꯍꯦꯟꯅ ꯊꯨꯡꯅꯕ ꯍꯥꯏꯇꯥꯔꯦꯅꯦ
ꯎꯝ ꯍꯣꯏ ꯑꯗꯨꯕꯨꯗꯤ ꯈꯤꯇꯪ ꯍꯥꯞꯄꯗꯕꯨꯗꯤ ꯀꯩꯁꯨ ꯀꯥꯏꯗꯦ ꯍꯣꯏ
ꯑꯗꯨꯝ ꯍꯥꯏꯗ ꯑꯩꯈꯣꯏꯒꯤ ꯑꯊꯨꯝꯕꯁꯦ ꯑꯗꯨꯝ ꯎꯝ ꯏꯟꯔꯗꯤ ꯄꯤꯗꯅ
ꯎꯝ ꯄ꯭ꯔꯣꯇꯤꯟ ꯑꯍꯥꯎꯕ ꯑꯃ ꯇꯧꯔ ꯇꯧ ꯇꯥꯔꯗꯤ ꯑꯃꯨꯛ ꯍꯦꯟꯅ ꯍꯦꯜꯗꯤ ꯑꯣꯏꯗꯣꯏ
ꯍꯣꯏ ꯑꯗꯨꯕꯨꯗꯤ ꯄ꯭ꯔꯣꯇꯤꯟ ꯑꯃꯒ ꯑꯗꯨ ꯄꯨꯂꯞ ꯆꯥꯃꯤꯟꯅꯕ
ꯍꯣꯏ
ꯄ꯭ꯔꯣꯇꯤꯟꯁꯤ ꯑꯗꯨꯝ ꯃꯈꯣꯏ ꯀꯩꯅꯣꯒꯨꯝ ꯍꯥꯞꯇꯣꯏꯔꯣ ꯏꯁꯀꯨꯞ ꯑꯃ ꯆꯥꯡ ꯍꯥꯞꯇꯣꯏꯔꯣ
ꯍꯣꯏ ꯏꯁ ꯀꯨꯝꯕꯒꯨꯝꯕ ꯑꯗꯨꯃꯥꯏꯅꯀꯣ ꯃꯦꯟꯂꯤ ꯄ꯭ꯔꯣꯇꯤꯟꯒꯨꯝꯕ ꯆꯥꯕꯗꯗꯤ ꯌꯥꯝꯅ ꯆꯦꯛꯁꯤꯟꯅ ꯎꯝ
ꯑꯗꯨꯝ ꯅꯣꯡꯃꯗꯤ ꯏꯁꯀꯨꯞꯀꯨꯝꯕ ꯏꯁꯀꯨꯞ ꯑꯅꯤꯒꯨꯝꯕ ꯆꯥꯡ ꯆꯥꯔꯗꯦꯔ
ꯌꯥꯏ ꯑꯗꯨꯝ ꯏꯁꯀꯨꯞ ꯑꯅꯤꯃꯨꯛ ꯆꯥꯕ ꯌꯥꯏ ꯑꯗꯨꯕꯨ ꯃꯦꯟꯂꯤ ꯄ꯭ꯔꯣꯇꯤꯟ ꯄꯥꯎꯗꯔꯗ ꯗꯤꯄꯦꯟ ꯇꯧꯕꯗꯤ ꯌꯥꯗꯦꯀꯣ ꯗ꯭ꯔꯦꯠ ꯄꯥꯔꯁꯦꯟ ꯑꯩꯈꯣꯏꯒꯤ ꯅꯣꯔꯃꯦꯜ ꯗꯥꯏꯠ ꯌꯦꯟꯒꯨꯝꯕ ꯌꯦꯔꯨꯝꯒꯨꯝꯕ ꯍꯣꯏ
ꯑꯗꯨꯕꯨꯗꯤ ꯀꯩꯅꯣꯒꯤ ꯑꯣꯠ ꯆꯥꯕꯗ ꯑꯗꯨꯝ ꯂꯩꯔꯅꯤ ꯑꯗꯨꯒ ꯁꯨꯝ ꯑꯗꯨꯝ ꯁꯦ ꯈꯔ ꯇꯧꯔ ꯊꯤꯠꯄꯒꯤꯁꯨ ꯀꯣ ꯄꯇꯤꯟ ꯆꯥꯕꯩꯚꯥꯏ ꯑꯩꯈꯣꯏꯒꯤ ꯁꯥꯟꯅꯗꯦꯉꯥꯏ ꯆꯥ ꯐ꯭ꯔꯕ꯭ꯔ ꯂꯣꯏꯔꯀꯥꯟ ꯆꯥꯕ꯭ꯔꯥ ꯐꯥ ꯃꯥꯒꯤ ꯀꯩ ꯏꯝꯄꯦꯛ ꯔꯤꯖꯜ ꯀꯝꯇ ꯐꯪꯉꯒꯦ
ꯑꯥ ꯑꯗꯨꯒꯤ ꯑꯦꯛꯖꯦꯛꯇꯤ ꯂꯩꯇꯦ ꯆꯥꯔꯁꯨ ꯍꯥꯏ ꯁꯥꯟꯅ ꯂꯣꯏꯔ ꯆꯥꯔꯁꯨ ꯌꯥꯏ ꯑꯗꯨꯕꯨ ꯅꯣꯡꯃꯒꯤ ꯑꯩꯈꯣꯏꯒꯤ ꯗꯦꯂꯤ ꯄ꯭ꯔꯣꯇꯤꯟ ꯏꯟꯇꯦꯛꯁꯦ
ꯎꯝ
ꯖꯦꯅꯂꯤ ꯁꯨꯅꯕ ꯆꯥꯕꯩ ꯋꯥꯅꯤꯗ
ꯑꯣ
ꯃꯦꯟꯂꯤ ꯑꯗꯨꯗ ꯐꯣꯀꯁ ꯇꯧꯕ ꯇꯧ
ꯉꯁꯤ ꯔꯨꯝ ꯃꯉꯥ ꯆꯥꯎꯅ ꯌꯦꯔꯨꯝꯗꯨ ꯃꯉꯥꯗꯨ ꯑꯃꯨꯛꯇ ꯄꯨꯂꯞ ꯆꯥꯊꯣꯛꯄ ꯅꯠꯇꯦꯕ
ꯍꯣꯏ
ꯥꯃꯥꯏ ꯍꯣꯏ ꯑꯗꯨꯝ ꯕ꯭ꯔꯦꯛ ꯈꯥꯏꯗꯣꯛꯑꯀꯣ ꯍꯥꯏꯗꯤ ꯍꯧꯖꯤꯛꯀꯥꯟꯗ ꯑꯩꯈꯣꯏꯗꯤ ꯌꯥꯝ ꯀꯥ ꯍꯦꯟꯅ ꯁꯥꯟꯅꯕ ꯅꯠꯇꯝꯅꯤꯅ ꯑꯩꯈꯣꯏꯗꯤ ꯑꯗꯨꯝ ꯌꯥꯝ ꯀꯥ ꯍꯦꯟꯅ ꯆꯥꯗ꯭ꯔꯦ
ꯍꯣꯏ ꯑꯗꯣ ꯑꯗꯨꯝ ꯅꯣꯔꯃꯦꯜꯂꯤ ꯅꯣꯔꯃꯦꯜ ꯗꯥꯏꯠꯇꯣ ꯆꯥꯔꯒ ꯑꯗꯨꯝ ꯀꯩꯅꯣ ꯇꯧꯔꯁꯨ ꯀꯩꯁꯨ ꯀꯥꯏꯗꯦ ꯌꯦꯔꯨꯝꯒꯨꯝꯕ ꯌꯦꯟꯒꯨꯝꯕ ꯈꯤꯇꯪ ꯍꯥꯞꯆꯤꯟꯕꯤꯔ ꯂꯣꯏꯀꯣ ꯃꯔꯛ ꯃꯔꯛꯇ
ꯍꯣꯏ ꯑꯩ ꯌꯥꯎꯔꯤ ꯌꯦꯔꯨꯝ ꯌꯥꯎꯔꯦ ꯌꯦꯟꯕꯨꯗꯤ ꯅꯨꯡꯇꯤ ꯆꯥꯕꯗꯤ ꯅꯠꯇ꯭ꯔꯦ ꯅꯨꯃꯤꯠ ꯅꯤꯅꯤ ꯅꯤ ꯀꯂꯒ ꯑꯃꯥꯏ ꯆꯥꯕꯗꯤ ꯆꯥꯏ
ꯎꯝ ꯌꯥꯏ
ꯑꯗꯨꯒ ꯀꯩꯅꯣ ꯅꯨꯡꯇꯤ ꯆꯥꯔꯦ ꯑꯩꯈꯣꯏꯒꯤ ꯆꯅꯥꯗꯣ
ꯆꯅꯥ
ꯆꯅꯥꯅꯦ ꯑꯗꯩꯗꯤ ꯕꯗꯥꯝꯗꯨꯅꯦ ꯄ꯭ꯔꯞ ꯇꯤꯡꯉꯒ ꯑꯗꯨꯝ ꯁꯤꯡꯗ ꯇꯧꯔ ꯇꯤꯡꯉ ꯆꯥꯕꯤꯗꯣ ꯀꯞ ꯑꯃꯃꯝ ꯆꯥꯌꯦ ꯑꯗꯨꯖꯨ ꯑꯗꯨꯝ ꯏꯁꯥꯗ ꯈ ꯑꯗꯨꯝ ꯀꯥꯟꯅ ꯃꯥꯜꯂꯦ
ꯀꯥꯟꯅꯅꯤ ꯀꯥꯟꯅꯗꯣꯏꯅꯤ ꯑꯗꯨ ꯆꯅꯥꯁꯦ ꯃꯥꯁꯦ ꯄ꯭ꯔꯣꯇꯤꯟꯕꯨꯗꯤ ꯌꯥꯎꯏꯀꯣ ꯌꯥꯎ ꯇꯥꯔꯒꯁꯨ ꯁꯥ ꯉꯥꯒꯤ ꯄ꯭ꯔꯣꯇꯤꯟꯒꯗꯤ ꯈꯔ ꯈꯦꯠꯅꯩ ꯍꯥꯏꯗꯤ ꯑꯦꯝ ꯑꯥꯏꯅꯣ ꯑꯦꯁꯤꯠ ꯄ꯭ꯔꯣꯐꯥꯏꯜꯗꯣ ꯀꯥ ꯍꯦꯟꯅ ꯑꯦꯁꯦꯟꯁꯤꯌꯦꯜ ꯏꯃꯥꯟꯅꯣ ꯁꯤꯠꯁꯦ ꯀꯥ ꯍꯦꯟꯅ ꯋꯥꯡ ꯋꯥꯡꯗꯕꯅꯦ ꯑꯗꯨꯕꯨ ꯑꯗꯨꯝ ꯆꯥꯕꯒꯤꯗꯤ ꯌꯥꯏꯑꯕꯀꯣ ꯄ꯭ꯔꯣꯇꯤꯟ ꯑꯗꯨꯝ ꯋꯥꯡꯕꯅꯦ ꯑꯗꯨꯕꯨ ꯃꯥꯒꯤ ꯕꯦꯖꯤꯇꯦꯔꯤꯌꯟꯒꯤ ꯑꯃꯥꯏꯅꯣ ꯑꯦꯁꯤꯠ ꯄ꯭ꯔꯣꯐꯥꯏꯜꯁꯦ ꯁꯨꯄꯦꯔꯤꯌꯔ ꯑꯣꯏꯗꯦꯕ ꯍꯥꯏꯗꯤ ꯃꯤꯠꯀꯨꯝꯕꯗ ꯌꯥꯎꯔꯤꯕ ꯑꯦꯃꯥꯏꯅꯣꯁꯤꯠ ꯄ꯭ꯔꯣꯐꯥꯏꯜꯁꯤꯅ ꯁꯨꯄꯔꯤꯌꯔ ꯑꯣꯏꯕ ꯍꯦꯜꯂꯦꯕ ꯑꯗꯣ ꯆꯥꯕꯒꯤꯗꯤ ꯌꯥꯕ ꯃꯉꯣꯟꯗ ꯀꯥꯔꯞ ꯈꯤꯇꯪ ꯋꯥꯡꯉꯤ ꯐꯥꯏꯕꯔ ꯑꯗꯨꯝ ꯌꯥꯏ ꯌꯥꯎꯋꯤ ꯆꯅꯥꯗ ꯌꯥꯎꯔꯤꯁꯦ ꯑꯗꯨ ꯄ꯭ꯔꯣꯇꯤꯟꯖꯨ ꯑꯗꯨꯝ ꯋꯥꯡꯉꯦ ꯑꯗꯨꯕꯨ ꯉꯁꯥꯏꯒꯤ ꯂ꯭ꯌꯨꯁꯤꯟ ꯑꯥꯏꯁꯣ ꯂ꯭ꯌꯨꯁꯤꯟ ꯀꯥꯏꯅ ꯂꯩꯔꯤꯕ ꯕꯤ ꯁꯤ ꯗꯕꯜ ꯑꯦꯗ ꯌꯥꯝꯅ ꯏꯝꯄꯣꯔꯇꯦꯟ ꯑꯣꯏꯕ ꯍꯥꯏꯇꯥꯥꯔꯦꯀꯣ ꯏꯆꯤꯟꯁꯦ ꯑꯃꯥꯏꯅꯣ ꯑꯦꯁꯤꯠꯇ ꯑꯗꯨꯝ ꯃꯔꯨ ꯑꯣꯏꯕ ꯃꯁꯜ ꯕꯤꯜꯗꯤꯡꯒꯤꯗꯤ ꯂ꯭ꯌꯨꯁꯤꯟ ꯍꯥꯏꯔꯒꯗꯤ ꯑꯗꯨꯝ ꯇꯣꯞꯅꯤ ꯅꯝꯕꯔ ꯋꯥꯟ ꯈ꯭ꯋꯥꯏꯗꯒꯤ ꯏꯝꯄꯣꯔꯇꯦꯟ ꯑꯣꯏꯕ ꯑꯦꯝ ꯑꯥꯏꯟꯅꯣꯁꯤꯠꯅꯦꯕꯀꯣ ꯁꯤꯒꯨꯝꯕꯕꯁꯤꯁꯦ ꯆꯥꯡ ꯈꯤꯠ ꯇꯪ ꯅꯦꯝꯅ ꯌꯥꯎꯕ ꯈꯣꯠꯄ ꯑꯗꯨꯃꯥꯏꯅ ꯇꯧꯋꯦ ꯚꯦꯖꯤꯇꯦꯕꯜ ꯁꯣꯔꯁ ꯑꯣꯐ ꯄ꯭ꯔꯣꯇꯤꯟꯁꯦ ꯑꯗꯨ ꯁꯥ ꯉꯥꯗꯅ ꯑꯗꯨꯝ ꯆꯥꯡ ꯋꯥꯡꯅ ꯌꯥꯎꯋꯦꯕ ꯌꯦꯟꯒ ꯆꯥꯅꯩꯁꯦ ꯌꯦꯟꯗ ꯂꯨꯁꯤꯟ ꯀꯟ ꯇꯦꯟꯁꯦ ꯑꯗꯨꯝ ꯆꯥꯡ ꯋꯥꯡꯅ ꯑꯗꯨꯝ ꯌꯥꯎꯕꯗꯣ ꯑꯗꯨꯒꯤꯅꯦꯕ ꯌꯦꯔꯨꯝꯗꯒꯁꯦ ꯂ꯭ꯌꯨꯁꯟ ꯀꯟꯇꯦꯟ ꯆꯥꯡ ꯋꯥꯡꯅ ꯌꯥꯎꯋꯦ ꯑꯗꯨꯃꯥꯏꯅ ꯇꯧꯕꯒꯤꯅꯦꯕ ꯃꯦꯟꯂꯤ ꯌꯦꯟꯒꯨꯝꯕ ꯌꯦꯔꯨꯝꯒꯨꯝꯕꯗ ꯃꯦꯟ ꯐꯣꯀꯁ ꯄꯤꯁꯦ ꯁꯟꯒꯨꯝꯕꯅ ꯑꯃꯨꯛ ꯇꯥꯡꯒ꯭ꯔꯦꯗꯅ ꯁꯟꯒꯨꯝꯕꯖꯨ ꯑꯗꯨꯝ ꯀꯥꯟꯅꯩꯅꯦꯕ ꯑꯗꯨꯒ ꯃꯤꯠ ꯍꯥꯏꯔ ꯑꯣꯛꯀꯨꯝꯕꯗꯤ ꯆꯥꯅꯗꯦ ꯃꯣꯏꯅ ꯈꯤꯇꯪ ꯐꯦꯠ ꯋꯥꯡꯕꯅꯤꯅꯀꯣ ꯄ꯭ꯔꯣꯇꯤꯟꯁꯨ ꯑꯗꯨꯝ ꯋꯥꯡꯉꯦ ꯑꯗꯨ ꯋꯥꯡ ꯇꯥꯔꯒꯁꯨ ꯐꯦꯠꯇꯣ ꯌꯥꯝ ꯀꯥ ꯍꯦꯟꯅ ꯋꯥꯡꯉꯛꯄꯅꯤꯅ ꯑꯣꯛꯀꯨꯝꯕꯗꯤ ꯆꯥꯟꯅꯗꯦ
ꯑꯗꯨꯝ ꯐꯦꯠꯀꯨꯝꯕꯁꯤꯗꯤ ꯃꯁꯥ ꯈꯔ ꯌꯥꯝ ꯄꯥꯃꯤꯗ ꯄꯤꯖ ꯇꯥꯝꯅꯤꯅꯦ
ꯍꯣꯏ ꯑꯗꯨꯝ ꯐꯦ ꯏꯟꯇꯦꯛ ꯅ ꯅꯪꯉꯣꯟꯗꯁꯨ ꯐꯦ ꯏꯟꯇꯦꯛ ꯈꯤꯇꯪ ꯋꯥꯡꯈꯠꯄ ꯌꯥꯏ ꯍꯥꯏꯗꯤ ꯋꯥꯡꯈꯠꯄ ꯍꯥꯏꯗꯤ ꯀꯥ ꯍꯦꯟꯅ ꯋꯥꯡꯈꯠꯄ ꯅꯠꯇꯕ
ꯎꯝ
ꯑꯥ ꯆꯅꯥ ꯈꯛꯇꯪꯂ ꯆꯥꯔꯤꯗꯣ ꯇꯤꯡꯉꯒ
ꯁꯅꯥ ꯀꯩꯅꯣꯒ ꯕꯗꯥꯝꯗꯣ
ꯕꯗꯝꯒ ꯌꯥ ꯀꯠ
ꯑ ꯕꯅꯥꯃ ꯍꯩ ꯒ꯭ꯔꯥꯎꯟ ꯇꯨꯒ ꯇꯧꯔꯒ ꯍꯥ
ꯑꯉꯧꯕ ꯂꯩꯔꯥ ꯑꯍꯤꯡꯕ꯭ꯔꯥ
ꯑ ꯑꯥ ꯅꯠꯇꯦ ꯑꯍꯤꯡꯕꯗꯨꯣ ꯄꯨꯂꯞ ꯑꯅꯤꯔ ꯄꯨꯂꯞ ꯇꯤꯡꯉꯒꯅꯦ
ꯎꯝ
ꯑꯗꯨꯝ ꯑꯩꯅ ꯀꯔꯤ ꯍꯥꯏꯅꯤ ꯑꯗꯨꯝ ꯑꯥ ꯑꯩꯈꯣꯏꯒꯤ ꯑꯣꯗ ꯆꯥꯕ ꯈꯪꯗꯦ ꯑꯗꯨꯗꯤ ꯃꯦꯒꯤꯒꯨꯝꯕ ꯃꯦꯒꯤꯒꯨꯝꯕ ꯆꯥꯕꯗꯁꯨ ꯑꯗꯨꯝ ꯌꯦꯔꯨꯝꯒ ꯃꯦꯒꯤ ꯄꯨꯂꯞ ꯍꯧꯔꯦꯗꯅ
ꯎꯝ
ꯑꯗꯨꯒꯗꯣ ꯑꯗꯨꯝ ꯆꯅꯥꯗꯣ ꯊꯥꯗꯕ ꯍꯥꯏꯇꯥꯔꯦꯅꯦ ꯑꯩ ꯉꯁꯥꯏ ꯇꯤꯡꯕꯗꯣ ꯑꯗꯨꯒ ꯑꯗꯨꯝ ꯆꯥꯕ
ꯑ ꯀꯩꯅꯣ ꯍꯥꯞꯆꯤꯟꯕ ꯌꯥꯏꯀꯣ ꯕꯗꯥꯝ ꯆꯅꯥ ꯂꯩꯔꯦꯗꯅ
ꯎꯝ
ꯅꯨꯡ ꯍꯋꯥꯏ ꯈꯔ ꯍꯥꯞꯆꯤꯟꯕ ꯌꯥꯏ
ꯎꯝ ꯅꯨꯡ ꯍꯋꯥꯏꯗꯤ ꯈꯔ ꯀꯩꯅꯣ ꯃꯥꯗꯤ ꯈꯔ ꯀꯜꯂꯤꯗꯅ ꯐ ꯀꯨ
ꯍꯣꯏ ꯈꯔꯕꯨꯗꯤ ꯀꯜꯂꯤ ꯑꯗꯨ ꯐꯨꯠꯇꯣꯛꯄꯁꯦ ꯇꯤꯡꯕꯁꯦ ꯇꯤꯡꯕꯅꯠꯇ ꯐꯨꯗꯣꯛꯄ ꯑꯗꯨꯅꯁꯨ ꯑꯥ ꯑꯗꯨꯅꯗꯤ ꯈꯔ ꯊꯣꯠꯇꯣꯏꯅꯤ ꯐꯨꯠꯇꯣꯛꯄ ꯑꯗꯨꯝ ꯔꯥꯏꯁ ꯀꯨꯀꯔꯒꯨꯝꯕ ꯕꯣꯏꯂꯔꯒꯨꯝꯕ ꯂꯩꯕ꯭ꯔꯥ ꯅꯪ ꯍꯣꯁꯇꯦꯜꯗꯣ
ꯂꯩ ꯂꯩ ꯂꯩ
ꯑꯗꯨ ꯕꯣꯏꯂꯔꯗꯨ ꯐꯨꯠꯇꯣꯛꯄ ꯑꯗꯨꯅꯁꯨ ꯊꯨꯅ ꯄꯦꯠꯂꯅꯤ ꯃꯍꯤꯗꯨꯁꯨ ꯊꯛꯄ ꯍꯥꯎꯕꯅꯤ
ꯑꯣ ꯑꯗꯨꯏ ꯀꯩꯅꯣ ꯇꯧꯋꯦ ꯆꯅꯥꯒꯨꯝꯕꯗꯤ ꯃꯥꯒꯤ ꯃꯍꯤꯗ ꯑꯣꯏꯅꯗꯤ ꯁꯨꯛꯂꯧ ꯂꯧꯗꯦ ꯍꯥꯏꯗꯤ ꯗꯨꯀꯥꯟꯒꯤꯅꯤꯅ ꯑꯩꯅ ꯈꯟꯕ ꯑꯗꯨꯝ ꯃꯣꯏ ꯀꯦꯃꯤꯀꯦꯜꯒꯨꯝꯕ ꯊꯥꯛ ꯑꯝꯗꯧ ꯃꯥꯜꯂꯦ ꯐꯖꯅ
ꯃꯥꯅꯦ ꯑꯗꯨ ꯍꯧꯖꯤꯛꯀꯥꯟ ꯆꯥꯕꯁꯦꯀꯣ ꯗꯥꯎꯠꯇꯤ ꯑꯗꯨꯝ ꯂꯩꯔꯕꯅꯦ ꯇꯧꯔꯤꯁꯦ ꯄꯣꯠꯇꯣ ꯌꯥꯝꯅ ꯄ꯭ꯔꯗꯛꯁꯟ ꯇꯧꯔꯛꯅꯕ ꯃꯤ ꯌꯥꯝꯕꯅꯤꯅꯀꯣ ꯏꯟꯗꯤꯌꯥꯁꯦ
ꯎꯝ
ꯌꯥꯝꯅ ꯄ꯭ꯔꯗꯛꯁꯟ ꯇꯧꯅꯕ ꯁꯤꯠꯅꯕ ꯍꯥꯏꯁꯦ ꯂꯣꯏ ꯇꯧꯔꯝꯗꯣꯏꯅꯤ ꯑꯗꯨꯅ ꯌꯥꯔꯤꯈꯩ ꯁꯦꯡꯅ ꯆꯥꯝꯊꯣꯛꯄꯤꯔꯒ ꯆꯥꯕ ꯁꯦꯡꯅ ꯆꯥꯝꯊꯣꯛꯑ ꯍꯥꯏꯋꯥꯅꯦ ꯑꯗꯨꯝ ꯑꯦꯞꯖꯣꯔꯞꯇꯤ ꯈꯔꯗꯤ ꯑꯗꯨꯝ ꯇꯧ
ꯑꯗꯨꯝ ꯇꯧꯗꯤ ꯇꯧꯋꯤꯅꯦ ꯑꯗꯣ ꯑꯩꯗꯤ ꯃꯀꯨꯗꯤ ꯐꯖꯅ ꯑꯦꯕꯣꯏꯠ ꯇꯧꯔꯦ ꯃꯀꯨꯗꯨ ꯂꯣꯢ ꯈꯣꯛꯇꯣꯛꯈꯤꯕ
ꯎꯝ ꯃꯈꯨꯗꯣ ꯐꯥꯏꯕꯔꯗꯤ ꯋꯥꯡꯕꯅꯦ ꯌꯥꯝ ꯃꯥꯥꯟꯅꯦ ꯃꯀꯨꯗꯤ ꯐꯥꯏꯕꯔ ꯋꯥꯡꯕꯅꯦ ꯑꯗꯨ ꯇꯨꯝꯁꯨ ꯇꯨꯝꯗꯕꯅꯦꯕ ꯃꯣꯗꯔꯦꯠꯇ ꯆꯥꯕꯕꯨꯗꯤ ꯍꯣꯏ ꯈꯤꯇꯪ ꯆꯥꯁꯟꯕꯕꯨꯗꯤ ꯌꯥꯕ ꯑꯗꯣ ꯌꯥꯝ ꯀꯥ ꯍꯦꯟꯅ ꯆꯥꯁꯜꯂꯒꯗꯤ ꯇꯨꯝꯗꯕꯅꯦ ꯃꯀꯨꯗꯣ